ꯑꯥꯎ
ꯉꯔꯤꯕ
ꯥꯏꯔꯦ ꯅꯪꯗꯤꯤ
ꯑꯩꯁꯨ ꯅꯨꯡꯉꯥꯏꯔꯤꯌꯦ
ꯑꯣ ꯑꯁ ꯅꯪ ꯈꯣꯟꯖꯦꯜ ꯇꯥꯗꯕ ꯀꯨꯏꯔꯦ
ꯈꯣꯟꯖꯦꯜꯗꯣ ꯇꯥꯗꯕ ꯀꯨꯏꯔꯦꯕ ꯂꯩꯕ ꯉꯝꯗ꯭ꯔꯦ ꯑꯩ
ꯇ ꯍꯣꯏ ꯑꯩꯒꯤ ꯔꯨꯝꯁꯦ ꯏꯀꯣ ꯆꯠꯄ꯭ꯔꯣ
ꯑꯥ ꯀꯩꯁꯨ ꯇꯧꯗꯦꯗ
ꯀꯩꯁꯨ ꯇꯧꯗꯦꯀꯣ
ꯍꯣꯏ
ꯑꯗꯨꯝ ꯁꯦꯡꯅ ꯇꯥꯏꯌꯦꯕꯀꯣ
ꯑꯥ ꯅꯪ ꯆꯥꯛ ꯊꯣꯡꯉꯦ ꯍꯥꯏꯕꯗꯨ ꯂꯣꯏꯔꯕꯣ
ꯂꯣꯏꯔꯦ ꯍꯣꯏ ꯆꯥꯗꯤ ꯆꯥꯗ꯭ꯔꯤꯌꯦ
ꯑꯩ ꯌꯦꯟꯖꯥꯡ ꯊꯣꯡꯈ꯭ꯔꯦ
ꯑꯂꯨꯅꯦ ꯈꯕꯦꯟꯅꯦꯦ ꯍꯋꯥꯏ ꯑꯁꯥꯡꯕꯗꯨꯅꯦ ꯂꯣꯏ ꯂꯣꯏ ꯁꯨꯔꯦꯗ ꯍꯣꯏ ꯑꯩꯗꯤ ꯑꯗꯨ ꯉꯥꯡꯅ ꯌꯥꯟꯁꯤꯟꯅꯔꯒ ꯆꯥꯕꯅꯤꯅꯀꯣ
ꯑꯗꯨ ꯅꯪ ꯑꯗꯨꯅ ꯅꯪ ꯍꯩꯅꯩꯌꯦꯕ
ꯍꯣꯏ
ꯑꯆꯥ ꯑꯁ ꯅꯅꯥꯎ ꯅꯨꯄꯥꯒꯤ ꯃꯃꯥꯟꯅꯕꯁꯤꯡ ꯑꯁ ꯁꯤꯗ ꯌꯥꯝ ꯂꯩꯑ ꯃꯣꯏ ꯃꯣꯏ ꯀꯥꯡꯒꯨꯗꯣ ꯑꯁ ꯅꯨꯡꯉꯥꯏꯅꯦ ꯉꯔꯥꯡꯗꯁꯨ ꯅꯍꯥꯟꯗ ꯉꯔꯥꯡꯅ ꯂꯧꯗ ꯏꯔꯣꯏꯕ ꯆꯠꯂꯒꯀꯣ ꯅꯣꯏꯗꯣ ꯅꯅꯥꯎ ꯅꯨꯄꯥꯗꯤ ꯌꯥꯎꯗꯦꯕ
ꯑꯣ
ꯃꯣꯏ ꯏꯃꯥꯟꯅꯕꯁꯤꯡꯗ ꯏꯔꯣꯏꯕ ꯆꯠꯂꯒ ꯑꯁ ꯌꯥꯝ ꯅꯨꯡꯉꯥꯏꯅ ꯂꯩꯔꯝꯃꯦ ꯑꯩꯁꯨ ꯑꯁ ꯑꯗꯨ ꯃꯇꯝꯗꯣ ꯅꯤꯡꯁꯤꯡꯉꯤꯅꯦ
ꯅꯪ ꯑꯉꯥꯡ ꯑꯣꯏꯔꯤꯀꯥꯟꯗ ꯆꯩꯇꯦꯛ ꯀꯣꯄꯤꯗꯣ ꯁꯥꯟꯅꯔꯕ꯭ꯔꯥ
ꯍꯣꯏ ꯑꯁꯤꯁꯅꯥꯏꯍꯦ ꯀꯩꯅꯣ
ꯑꯩꯈꯣꯏ ꯀꯩꯅꯣꯗ ꯆꯠꯄꯗꯣ ꯑꯩꯈꯣꯏꯒꯤ ꯃꯊꯛꯇ ꯆꯤꯡꯒꯥꯔꯒ ꯎꯝ ꯆꯥꯛꯀ ꯄꯤꯛꯅꯤꯒ ꯇꯧꯕꯗꯣ
ꯍꯣꯏꯅꯦ ꯍꯣꯏꯅꯦ ꯑꯁ ꯑꯗꯨꯗꯣ ꯅꯤꯡꯁꯤꯡꯉꯤꯅꯦꯍꯦ
ꯑ
ꯃꯥꯒꯤ ꯆꯤꯡꯤꯡ ꯃꯇꯣꯟꯗ ꯌꯥꯝ ꯎꯆꯥꯟ ꯄꯥꯝꯕꯤ ꯂꯩꯔꯒ ꯌꯥꯝ ꯐꯖꯕ ꯑꯗꯨ ꯃꯐꯝ ꯑꯃ ꯂꯩꯕꯗꯣ ꯑꯗꯨ ꯃꯐꯝꯗꯣ ꯁꯤ ꯅꯤꯡꯁꯤꯡꯒꯤꯅꯦ
ꯑꯩꯒꯤ ꯑꯩꯁꯦ ꯄ꯭ꯔꯦꯛꯇꯤꯀꯦꯜ ꯀꯩꯅꯣ ꯍꯥꯏꯌꫭ ꯍꯥꯏꯌꫭ
ꯑꯗꯨ ꯃꯇꯝꯗꯤ ꯅꯪ ꯅꯞ ꯌꯥꯝ ꯊꯣꯛꯑꯒ ꯑꯁ ꯌꯥꯝ ꯑꯉꯥꯡ ꯑꯣꯏꯔꯤꯀꯣ ꯑꯗꯨ ꯃꯇꯝꯗꯗꯤ
ꯑꯩꯅꯞ ꯊꫭꯛꯑꯗꯤ ꯅꯪꯁꯨꯅꯞ ꯊꫭꯛꯑꯝꯅꯤ ꯑꯗꯨꯗꯤ
ꯑꯗꯨꯝꯇꯗꯅ ꯌꯥꯝ ꯑꯉꯥꯡ ꯑꯣꯏꯔꯤꯕ
ꯏꯕꯥꯅꯤ ꯏꯕꯥꯅꯤ ꯃꯥꯅꯩꯌꯦ
ꯑꯗꯨ ꯅꯪ ꯅꯣꯏ ꯂꯥꯛꯄ ꯀꯥꯟꯗ ꯑꯃꯨꯛ ꯆꯠꯁꯦ ꯑꯁ ꯌꯥꯝ ꯆꯠꯅꯤꯡꯉꯦ ꯑꯩꯗꯤ
ꯍꯣꯏ ꯆꯠꯁꯦ ꯀꯣꯏ
ꯍꯣꯏ ꯀꯣꯏꯕ ꯆꯥꯠꯄꯁꯦ ꯑꯩꯗꯤ ꯌꯥꯝ ꯄꯥꯝꯖꯩꯕ
ꯎꯝ ꯑꯩꯁꯨ ꯀꯣꯏꯕꯗꯨ ꯀꯣꯏꯕ ꯌꯥꯝ ꯄꯥꯝꯃꯦ
ꯑ ꯅꯣꯏꯗꯤ ꯍꯥꯟꯅ
ꯅꯨꯄꯤ ꯁꯥꯕꯤ ꯅꯨꯄꯥꯗꯣ
ꯍꫭꯏ
ꯎꯝ ꯃꯥꯁꯦ ꯃꯄꯥꯟ ꯂꯝꯗ ꯀꯣꯏꯕ ꯆꯠꯀꯅꯤ ꯍꯥꯏꯅ
ꯑꫭꯃꯗꯤ ꯆꯠꯈ꯭ꯔꯅꯤ ꯃꯥ ꯍꯖꯤꯛ ꯃꯥꯗꯤ ꯆꯥꯠꯅꯤꯡꯉꯥꯏ ꯔꯦꯗꯤꯗ ꯂꯩꯔꯕꯅꯦ
ꯀꯩ ꯊꯥꯗ ꯆꯠꯇꯣꯏꯅꯣ ꯃꯥꯗꯣ
ꯃꯥꯗꯤ ꯗꯦꯠ ꯀꯌꯥꯗ ꯍꯥꯏꯕ ꯅꯥꯏꯟꯇꯤꯟ ꯍꯥꯏꯕ꯭ꯔ ꯆꯠꯀꯦ ꯇ ꯅꯥꯏꯟꯇꯤꯟ ꯍꯥꯏꯕ꯭ꯔ ꯐꯤꯐꯇꯤꯟ ꯍꯥꯏꯕ꯭ꯔ ꯑꯃ ꯑꯗꯨꯝꯅ ꯍꯥꯏꯕꯅꯦ ꯉꯁꯤ ꯊꯥꯗꯅꯦ ꯁꯤ ꯊꯥꯗ
ꯍꫭ ꯃꯥꯅꯤ ꯑꯁ ꯆꯠꯂꫭꯏꯒꯦꯔ ꯈꯪ ꯆꯦꯅ ꯍꯥꯏꯌꯦ ꯃꯥꯗꯣ ꯃꯆꯤꯟ ꯌꯥꯝ ꯊꯤꯌꯦ ꯃꯥꯗꯣ
ꯑꯩ ꯋꯥꯔꯤ ꯑꯩ ꯋꯥꯔꯤ ꯋꯥ ꯑꯃ ꯍꯥꯏꯒꯦꯕꯀꯣ
ꯍꫭꯏ ꯍꯥꯏꯌꯣ ꯍꯥꯏꯌꯣ
ꯅꯣꯏꯒꯤ ꯑꯩꯈꯣꯏꯒꯤ ꯑ ꯑꯩꯈꯣꯏꯒꯤ ꯏꯃꯥꯟꯅꯕ ꯏꯃꯥꯟꯅꯕꯁꯤꯡꯁꯦ
ꯎꯝ
ꯅꯨꯄꯥ ꯂꯣꯏꯅ ꯀꯣꯏꯕꯒꯤꯀꯣ ꯑꯗꯨꯝ ꯀꯣꯏꯕ ꯆꯠꯅꯤꯡꯉꯥꯏ ꯍꯥꯏꯅꯤꯡꯉꯥꯏꯁꯨ ꯅꯣꯏ ꯃꯣꯏ ꯃꯣꯏꯒꯤ ꯅꯨꯄꯥꯁꯤꯡꯅ ꯆꯠꯄ ꯌꯥꯗꯦ ꯈꯣꯠꯂꯦ ꯑꯗꯨ ꯑꯗꯨꯝ ꯍꯥꯏꯕꯒꯤꯀꯣ
ꯍꯣꯏ
ꯑꯗꯨꯒꯤ ꯑꯩꯈꯣꯏꯁꯦ ꯑꯁ ꯑꯩꯈꯣꯏ ꯅꯨꯄꯥ ꯑꯩꯈꯣꯏꯗꯣ ꯑꯩꯈꯣꯏ ꯅꯨꯄꯥ ꯑꯍꯨꯝꯗꯣ ꯃꯔꯤꯗꯣ ꯑꯗꯨꯝ ꯅꯣꯏꯒꯤ ꯋꯥꯔꯤ ꯑꯗꯨꯝ ꯁꯥꯟꯅꯔꯒ ꯂꯩꯕꯅꯤ ꯑꯁ ꯃꯣꯏꯗꯤ ꯍꯣꯏ
ꯑꯩꯉꯣꯟꯗꯗꯤ ꯀꯩꯁꯨ ꯀꯥꯏꯗꯦ ꯑꯗꯨꯒꯨꯝꯕꯗꯣ
ꯍꯣꯏ ꯑꯗꯨꯕꯨ ꯑꯃꯗꯣ ꯃꯁꯛ ꯈꯔ ꯐꯖꯕꯤ ꯈꯔ ꯉꯧꯕ ꯑꯗꯣ ꯑꯗꯨꯗꯤ ꯑꯁ ꯃꯥꯒꯤ ꯅꯨꯄꯥꯗꯣ ꯌꯥꯝꯅ ꯑꯁ ꯑ ꯌꯥꯝꯅ ꯐꯠꯇꯕ ꯃꯥꯜꯂꯤ
ꯅꯪꯁꯨ ꯅꯣꯏꯁꯨ ꯃꯥꯗꯣ ꯍꯩꯅꯗꯕ꯭ꯔꯣ
ꯎꯝ ꯍꯩꯅꯕꯗꯤ ꯍꯩꯅꯩ ꯑꯗꯨꯕꯨ ꯃꯥꯒꯤ ꯅꯨꯄꯥꯅ ꯑꯗꯨꯝ ꯍꯥꯏꯕꯗꯣ ꯑꯩꯈꯣꯏꯅ ꯇ ꯇꯟꯕ
ꯇꯜꯂꯦ ꯑꯩꯁꯨ ꯑꯩꯁꯨ ꯑꯃꯨꯛꯃꯨꯛꯀꯣ ꯀꯧꯗꯦ ꯑꯩꯁꯨ
ꯑꯥ ꯑꯗꯨꯕꯨ ꯅꯣꯏꯗꯤ ꯅꯨꯄꯤ ꯃꯁꯦꯟꯅꯤꯅꯀꯣ
ꯅꯨꯄꯤ ꯃꯁꯦꯟ ꯑꯣꯏꯔꯁꯨ ꯑꯩꯗꯤ ꯀꯧꯗꯦ ꯑꯃꯨꯛꯃꯨꯛ ꯇꯜꯂꯦꯕꯀꯣ
ꯑꯩꯅꯅꯦ ꯍꯥꯏꯕꯗꯣ ꯑꯁ ꯈꯪꯗꯦ ꯑꯩꯁꯦ ꯌꯥꯝ ꯈꯠꯄ ꯇꯥꯏꯌꯦꯕ
ꯍꯣꯏ
ꯑꯗꯨꯅ ꯀꯧ ꯑꯃꯨꯛ ꯑꯃꯨꯛ ꯀꯧꯅꯤꯡꯗꯕꯁꯨ ꯀꯧꯅꯤꯡꯗ꯭ꯔꯗꯤ ꯀꯧꯗꯦꯗ
ꯑꯥ ꯁꯥꯏ ꯆꯥꯔꯁꯇ ꯀꯣ ꯉꯥꯅꯨ ꯑꯃ ꯆꯇ ꯀ ꯂꯦꯄ
ꯍꯣꯏ
ꯀ ꯃꯇꯝꯗ ꯆ ꯃꯇꯝꯗ ꯑꯗꯨ ꯉꯅꯨ ꯑ ꯀꯌꯥꯇ ꯌꯣꯜꯂꯤꯅꯣ ꯈꯪꯕ꯭ꯔꯥ ꯒ꯭ꯌꯥꯁ ꯀꯩꯅꯣ ꯇꯧꯕꯣ ꯍꯥꯏꯌꯣ ꯅꯪꯥꯛꯇ ꯈꯟꯕꯗꯣ
ꯑꯆꯧꯕ ꯄꯨꯨꯔꯣ ꯑꯄꯤꯛꯄꯨꯔꯣ ꯑ ꯂꯨꯄꯥ ꯁꯇ꯭ꯔꯦ ꯆꯅꯤꯄꯥꯜ
ꯑꯩ ꯍꯥꯏꯕꯤꯌꯣꯔꯥ
ꯍꯣꯏ
ꯆ ꯃꯌꯥꯈꯩꯗ ꯂꯩ
ꯑꯁ ꯌꯥꯝ ꯍꯣꯡꯉꯤꯅ ꯑꯗꯨꯗꯤꯀꯣ
ꯌꯥꯝ ꯆꯥꯎꯔꯒ ꯆꯥꯃ ꯌꯥꯡꯈꯩꯗꯀꯣ ꯆꯥꯝꯃ ꯌꯥꯡꯈꯩꯗ ꯌꯣꯟꯅꯤꯡꯈꯤꯕ ꯑꯗꯨꯒꯤꯅꯤꯗ ꯌꯥꯝ ꯅꯣꯛꯅꯤꯡꯉꯤ ꯑꯩꯗꯤ ꯑꯁ ꯍꯣꯏ ꯌꯥꯝ ꯇꯉꯉ
ꯍꯥ
ꯌꯥꯝ ꯅꯨꯅꯤꯡꯉꯦꯕ ꯑꯁ ꯑꯩꯁꯨ ꯑꯗꯨ ꯂꯩꯔꯒ ꯍꯥ
ꯅꯪ ꯂꯩꯌꯣ ꯌꯥꯗ꯭ꯔꯣ ꯑꯗꯨꯗꯤ
ꯑꯩ ꯂꯩꯒꯦ ꯇꯧꯕꯅꯦꯕ ꯑꯗꯨ ꯂꯩꯅꯤꯡꯕ ꯃꯤꯗꯣ ꯑꯁ ꯌꯥꯝꯃꯟꯕꯌꯨꯀꯣ ꯂꯥꯏꯕ ꯃꯤꯗꯨ ꯌꯥꯝ ꯌꯥꯝ ꯉꯟꯕꯒꯤ ꯂꯥꯏꯕ ꯐꯪꯗ꯭ꯔꯕ
ꯀꯅꯥꯅ ꯂꯩꯒꯦ
ꯑꯩꯣꯏ ꯆꯥꯔꯖꯇ ꯀꯩꯅꯣ ꯇꯧ ꯑꯩꯈꯣꯏ ꯅꯣꯏ ꯗꯗꯥ ꯑꯃ ꯂꯩꯕꯗꯣ ꯁꯔꯀꯤꯗꯣ ꯈꯪꯕ
ꯑꯩꯈꯣꯏ ꯑꯖꯗꯥꯗꯨꯔꯣ
ꯅꯣꯏ ꯗꯗꯥ ꯑꯃꯗ ꯑꯗꯨꯅ ꯂꯩꯈ꯭ꯔꯦ ꯃꯗꯣ ꯑꯗꯨ ꯍꯞꯇꯥ ꯑꯃꯒꯨꯝꯕ ꯂꯣꯏꯔꯒ ꯁꯥꯒꯅꯤꯏ
ꯑꯣ ꯑꯍꯣꯡꯕ ꯄꯣꯠꯇꯤ ꯂꯣꯏ ꯂꯩꯅꯤꯡꯉꯤꯅꯦꯀꯣ ꯑꯩꯈꯣꯏꯁꯨꯀꯣ
ꯍꯣꯏ ꯑꯁ ꯅꯣꯏ ꯆꯥꯔ ꯆꯥꯔꯖ ꯆꯗꯤ ꯍꯟꯖꯥꯡ ꯅꯥꯄꯤ ꯑꯍꯥꯎ ꯑꯍꯥꯎꯕ ꯌꯥꯝ ꯄꯨꯔꯛꯑꯦ
ꯂꯩꯌꯣ ꯑꯗꯨꯗꯤ
ꯑꯥ
ꯅꯪ
ꯎꯝ ꯑꯩ ꯎꯝ ꯃꯊꯪ ꯁꯥꯏꯗꯗ ꯂꯩ ꯅꯪꯒꯤ ꯄꯤꯔꯛꯀꯦꯀꯣ
ꯍꯣꯏ ꯄꯤꯔꯛꯑꯣ
ꯑ
ꯅꯪ ꯍꯧꯖꯤꯛ ꯀꯗꯥꯏꯗ ꯂꯩꯒꯦ
ꯑꯩ ꯍꯧꯖꯤꯛꯁꯦ ꯑꯁꯣꯝꯒꯤ ꯌꯕꯥ ꯃꯈꯣꯏꯗ ꯂꯩꯌꯦ
ꯑꯣ ꯅꯣꯏ ꯑꯩꯈꯣꯏ ꯈꯨꯡꯒꯤ ꯏꯌꯥꯝꯕꯗꯨꯔꯣ ꯑꯩꯈꯣꯏ ꯈꯨꯟꯒꯤ ꯏꯌꯥꯝꯕꯗꯨꯔꯣ
ꯑꯣ ꯑꯩꯈꯣꯏ ꯈꯨꯟꯒꯤ ꯑꯩꯈꯣꯏꯅ ꯑꯌꯥꯝꯕ ꯑꯌꯥꯝꯕ ꯀꯧꯕꯗꯣ ꯈꯪꯗ꯭ꯔꯣ
ꯈꯪꯉꯦ ꯈꯪꯉꯦ ꯍꯣꯏ
ꯀꯧ ꯑꯗꯨ ꯀꯩꯅꯣꯝ ꯇꯧꯋꯦ ꯑꯗꯨ ꯑꯩꯈꯣꯏꯗ ꯂꯩ
ꯃꯥꯕꯨꯁꯨ ꯃꯥꯕꯨꯁꯨ ꯋꯥꯔꯤ ꯁꯥꯥꯁꯦ ꯍꯥꯏꯌꯣ
ꯑꯣ ꯃꯥꯁꯨ ꯑꯗꯨꯝ ꯁꯥꯏꯌꯦ ꯍꯣꯏ ꯑꯗꯨꯝ ꯁꯌꯦ
ꯃꯥꯁꯨ ꯌꯥꯎꯕ꯭ꯔꯣ
ꯍꯣꯏꯣꯏ ꯃꯥꯁꯨ ꯑꯗꯨꯏꯗꯣꯏ ꯌꯥꯎꯕꯅꯤ ꯃꯥꯁꯨ ꯑꯁ ꯌꯥꯝꯅ ꯃꯥꯁꯦ ꯍꯧꯖꯤꯛ ꯑꯁ ꯆꯥꯕ ꯊꯛꯄ ꯈꯪꯗ꯭ꯔꯕꯅꯤ ꯃꯥꯁꯦ
ꯑꯣ
ꯃꯥꯗꯤꯁꯨꯀꯣ
ꯑꯣ
ꯑꯁꯤꯁꯨ ꯆꯠꯄ ꯌꯥꯗꯕꯒꯤ ꯆꯠꯂꯒ ꯑꯃꯨꯛ ꯍꯜꯂꯛꯑꯦ ꯍꯧꯖꯤꯛ
ꯃꯥꯕꯨꯁꯨ ꯑꯩꯅ ꯍꯥꯏꯌꯦ ꯍꯥꯏꯌꯣ
ꯍꯣꯏ ꯑꯩ ꯍꯣꯏꯣꯏ ꯑꯩ ꯍꯥꯏꯕꯤꯒꯦꯀꯣ
ꯑꯣ
ꯑ
ꯑꯩꯗꯤ ꯃꯥ ꯈꯪꯗꯦꯅꯦ
ꯃꯥꯁꯨ ꯉꯔꯥꯡꯗꯤ ꯌꯥꯎꯕꯅꯤ ꯅ ꯆ ꯆꯦ ꯇ ꯍ ꯀ ꯈꯅꯔꯕ꯭ꯔꯣ
ꯑꯩꯈꯣꯏ ꯏꯆꯦꯔꯣ
ꯍ ꯍꯣꯏ ꯊꯔꯤ
ꯍꯧꯒꯂꯦ
ꯑꯣ ꯁꯤ ꯅꯪꯁꯤ ꯆꯔꯤ ꯂ ꯐꯝꯅꯦꯁ
ꯍꯣꯏ
ꯍꯣꯠꯅꯕ ꯀꯟꯕ ꯁꯤꯅꯤꯃꯥꯗꯣ ꯃꯥꯕꯨ ꯂꯧꯕ ꯅꯨꯄꯥꯁꯤꯡꯗ ꯃꯥꯥ ꯐ ꯌꯥꯝ ꯐꯔꯕꯅꯦ
ꯑꯁ ꯂꯣꯏꯔꯦꯍꯦ ꯅꯪꯁꯨ
ꯃ ꯀ ꯌꯥꯝ ꯈꯗꯁꯅꯥ ꯍꯥ
ꯅꯪꯁꯨ ꯋꯥꯔꯤ ꯂꯩꯇꯕ ꯃꯥꯜꯂꯦꯕ
ꯍꯣꯏ ꯑꯩ ꯋꯥꯔꯤ ꯑꯁ ꯉꯁꯥꯏꯗꯣ ꯋꯥꯔꯤ ꯑꯃ
ꯑꯩꯈꯣꯏꯒꯤ ꯑꯩꯈꯣꯏ ꯑꯩꯈꯣꯏ ꯃꯔꯛꯇ ꯅꯨꯄꯤ ꯁꯥꯕꯗꯣ
ꯍꯣꯏ
ꯃꯣꯏꯒꯤ ꯌꯦꯟꯗꯣ ꯅꯣꯡꯃ ꯆꯥꯔꯨꯁꯤꯔꯣ
ꯍꯣꯏ ꯅꯪ ꯍꯣꯔꯦꯟ ꯀꯣ ꯇꯧꯔꯒ ꯍꯥꯏꯔꯣꯑꯣ ꯃꯥ ꯌꯥꯒꯅꯤ ꯄꯤꯈꯤ ꯃꯥ ꯆꯠꯇ꯭ꯔꯤꯉꯩꯗ ꯃꯥꯅ ꯎꯝ ꯆꯦ ꯆꯥꯃꯤꯟꯅꯁꯦ ꯍꯥꯏꯗꯤ ꯌꯥꯅꯤ ꯃꯥꯅ
ꯑꯁ ꯌꯥꯗꯧ ꯃꯥꯜꯂꯅꯦ ꯃꯁꯛꯇꯣ ꯌꯥꯝ ꯂꯤꯛꯑꯦ
ꯑꯥ ꯑꯩꯅ ꯀꯣ ꯀꯣ ꯇꯔꯒ ꯃꯊꯛꯇ ꯆꯠꯁꯦ ꯍꯥꯏꯔꯒ ꯃꯥꯅ ꯆꯨꯝꯒꯦ ꯍꯥꯏꯅꯀꯣ
ꯑꯣ ꯑꯁ ꯃꯥꯗꯤ ꯎꯝ ꯋꯥꯏ ꯁꯪꯉꯝꯃꯅꯤ
ꯇꯕ꯭ꯔꯣ ꯇꯥꯕ꯭ꯔꯣ
ꯇꯥꯏꯌꯦ ꯇꯥꯏꯌꯦ
ꯃꯥꯏ ꯂꯥꯛꯄ꯭ꯔꯣ ꯅꯣꯏꯗ
ꯑꯩꯈꯣꯏꯗꯤ ꯃꯩ ꯑꯗꯨꯝ ꯂꯥꯛꯑꯦ
ꯑꯁ ꯑꯩꯈꯣꯏꯗꯤꯗꯤ ꯑꯁ ꯌꯥꯗ꯭ꯔꯦ ꯅꯣꯡ ꯆꯨꯔꯤ ꯃꯩꯗꯣ ꯑꯃꯨꯛ ꯑꯃꯨꯛ ꯂꯥꯛꯇ꯭ꯔꯦ
ꯍꯧꯖꯤꯛꯁꯨ ꯃꯨꯠꯈ꯭ꯔꯕꯣ
ꯍꯧꯖꯤꯛ ꯑꯃꯨꯛ ꯂꯥꯛꯑꯦ ꯉꯁꯥꯏꯗ ꯑꯃꯨꯛ ꯃꯨꯕ ꯑꯁ ꯌꯥꯝ ꯅꯨꯡꯉꯥꯏꯇꯦ ꯃꯩꯗꯣ ꯌꯥꯝꯅ ꯐꯖꯅ ꯂꯥꯛꯇꯦ ꯆꯥꯡ ꯅꯥꯏꯅ ꯂꯥꯛꯇꯦꯕ
ꯑꯩꯗꯣ ꯑꯗꯨꯗꯤ ꯐꯥꯎꯑꯣ ꯀꯩꯅꯣ
ꯅꯪ ꯑꯦꯛꯖꯥꯝ ꯅꯌꯥꯝꯕꯒꯤ ꯑꯦꯛꯖꯥꯝ ꯊꯥꯕ ꯆꯠꯂꯦꯀꯣ ꯑꯗꯨꯝ ꯀꯣ
ꯑꯩꯗꯤ ꯑꯗꯨꯝ ꯆꯠꯂꯦ ꯍꯣꯏ ꯑꯗꯨ ꯑꯩ ꯋꯥ ꯑꯃ ꯍꯪꯒꯦ
ꯍꯣꯏ ꯍꯪꯉꯣ ꯍꯪꯉꯣ
ꯀꯩꯅꯣꯒꯤ ꯀꯣꯂꯦꯖ ꯑꯃꯒꯤꯗꯣ ꯐꯣꯝ ꯊꯥꯕ ꯍꯧꯔꯕ꯭ꯔꯥ ꯅ ꯍꯧꯖꯤꯛ ꯇꯧꯕ ꯌꯥꯔꯕ꯭ꯔꯥ ꯑꯗꯨ ꯑꯝꯇ ꯈꯪꯗꯕ
ꯁꯤꯃꯤꯁꯇꯔꯒꯤ ꯁꯤꯃꯤꯁꯇꯔ ꯀꯌꯥꯒꯤꯅꯣ
ꯑꯩꯒꯤꯁꯦ ꯍꯟꯗꯛꯅ ꯎ ꯀꯩꯅꯣꯒꯤꯅꯦ ꯑꯍꯥꯟꯕ ꯑꯣꯏꯗꯣꯏꯅꯦ
ꯑꯗꯨꯗꯤ ꯊꯥꯕ ꯂꯣꯏꯔꯝꯃꯅꯤꯌꯦ
ꯀꯩꯅꯣ ꯀꯩꯗꯧꯔꯥ
ꯍꯣꯏ
ꯀꯨꯝꯕꯤꯒꯤꯗꯨꯔꯥ
ꯀꯔꯝ ꯑꯩꯗꯤ ꯑꯦꯝꯕꯤꯗꯅ ꯇꯦꯟꯅ ꯑꯌꯥꯝꯕꯅ ꯇꯝꯕꯗꯣ ꯑꯗꯨꯗꯅꯦ
ꯑꯗꯨꯗꯨ ꯑꯁ ꯈꯪꯗꯦ ꯂꯣꯏꯔꯕ꯭ꯔꯥ ꯂꯣꯏꯗꯕ꯭ꯔꯥ ꯑꯁ ꯑꯩꯁꯨ ꯇꯧꯒꯦ ꯇꯧꯕꯅꯤ ꯑꯗꯨ ꯆꯠꯄꯗꯨ ꯁꯪꯗꯕ ꯉꯁꯥꯏꯁꯦ ꯑꯃꯨꯛ ꯃꯇꯝ ꯑꯃꯨꯛ ꯍꯦꯟꯕꯧ ꯃꯥꯦ
ꯃꯇꯝ ꯑꯩ ꯑꯩꯅ ꯈꯟꯕꯗꯨꯁꯨ ꯃꯇꯝ ꯍꯦꯟꯕ ꯃꯥꯜꯂꯦ ꯅꯪꯗꯣ
ꯑꯁ ꯌꯥꯒꯦꯔꯥ ꯌꯥꯔꯣꯏꯒꯦꯔꯥ ꯈꯪꯗꯦ ꯂꯦꯠ ꯊꯤꯡꯕꯒꯤ ꯄꯩꯁꯥ ꯑꯃꯨꯛ ꯍꯦꯟꯅ ꯂꯧꯗ꯭ꯔꯥ ꯈꯪꯗꯔꯦ
ꯎꯝ ꯑꯗꯣ ꯑꯩꯈꯣꯏꯗꯤ ꯑꯦꯛꯖꯥꯝ ꯑꯦꯛꯖꯥꯝ ꯂꯩꯌꯦꯕꯀꯣ
ꯍꯌꯦꯡ ꯊꯥꯕ ꯆꯠ ꯍꯌꯦꯡ ꯇꯧꯕ ꯆꯠꯁꯤꯔꯥ ꯈꯪꯗ꯭ꯔꯦ
ꯑꯩ ꯑꯩꯗꯤꯀꯣ ꯂꯩꯄꯥꯛ ꯄꯣꯛꯄ ꯅꯨꯃꯤꯠꯇꯣ ꯑꯗꯨ ꯑꯗꯨ ꯗ ꯂꯥꯛꯀꯅꯤ ꯑꯗꯨꯗ ꯊꯦꯡꯅꯁꯦ ꯍꯥꯏꯔꯗꯤ ꯌꯥꯏꯌꯦ
ꯑ ꯅꯪ ꯁ꯭ꯀꯨꯜꯗ ꯂꯥꯛꯀꯅꯤ ꯍꯥꯏꯕ꯭ꯔꯥ
ꯍꯣꯏ
ꯑꯣ ꯑꯩꯣ ꯑꯗꯨ ꯑꯗꯨ ꯑꯦꯠꯃꯤꯁꯟ ꯇꯧꯕꯗꯨ ꯏꯁꯥ ꯏꯁꯥ ꯌꯥꯎꯗ꯭ꯔꯁꯨ ꯇꯧꯕ ꯌꯥꯕ꯭ꯔꯥ
ꯌꯥꯎꯋ ꯍ ꯑꯗꯨꯗꯤ ꯅꯪꯅ ꯑꯄꯥꯝꯕ ꯁꯕꯖꯦꯛ ꯀꯩꯀꯥꯗꯣ ꯈꯜꯂꯒꯀꯣ